ꯍꯜꯂꯣ
ꯑ ꯀꯩꯗꯧꯔꯤꯅꯣ
ꯑꯣ ꯇꯥꯏꯌꯦ
ꯇꯥꯕ꯭ꯔꯣ
ꯇꯥꯏꯌꯦ
ꯀꯩꯗꯧꯔꯤꯅꯣ ꯍꯥꯏꯕ
ꯑ ꯑꯗꯨꯝ ꯂꯩꯕꯅꯤꯗ ꯀꯔꯤꯁꯨ ꯇꯧꯗꯦ
ꯑꯣ ꯊꯕꯛ ꯆꯠꯇꯕ꯭ꯔꯣ
ꯊꯕꯛ ꯆꯠꯇꯦ ꯍꯣꯏ ꯑꯩ ꯊꯕꯛ ꯇꯧꯗꯦ ꯑꯩ ꯈꯨꯟꯗ ꯂꯩꯌꯦ
ꯑꯣ ꯅꯣꯏ ꯈꯨꯟꯗꯤ ꯀꯃꯥꯏ ꯀꯃꯥꯏꯅ ꯇꯧꯔꯦꯅꯣ ꯑꯗꯨꯝ ꯏꯔꯥꯡ ꯀꯩ ꯀꯩꯅꯣ ꯇꯧꯗꯕ꯭ꯔꯣ
ꯑꯥ ꯑꯗꯨ ꯑ ꯑ ꯀꯩꯅꯣ ꯂꯝꯕꯤꯗꯣ ꯑ ꯁ꯭ꯀꯣꯠ ꯌꯥꯎꯕꯒꯤ ꯂꯥꯛꯄꯅꯤꯗꯣ
ꯅꯣꯏꯗꯤ ꯅꯪ ꯀꯩꯅꯣ ꯅꯪ ꯈꯛꯇ꯭ꯔꯣ ꯇꯃꯦꯡꯂꯣꯡ ꯅꯠꯇ꯭ꯔꯣ
ꯑ ꯌꯧꯗ꯭ꯔꯤꯉꯩꯗ
ꯈꯨꯝꯅꯤꯡꯗꯦ
ꯎꯝ ꯅꯣꯅꯦ ꯅꯣꯅꯦ ꯌꯧꯗ꯭ꯔꯤꯉꯩꯗ ꯍꯣꯔꯦꯟ ꯍꯥꯏꯔꯛꯄꯤꯒꯦ
ꯑꯣ ꯅꫭꯅꯦ ꯌꯧꯗ꯭ꯔꯤꯉꯩ ꯑꫭꯏꯗꯤ ꯇꯨꯄꯨꯜ ꯑꯣ ꯌꯥꯝ
ꯇꯨꯄꯨ ꯍꯦꯜꯂꯒ
ꯑꯆꯥꯆꯥ ꯆꯥ꯫
ꯑꯁꯤ ꯑꯥ ꯇꯨꯔꯦꯟꯒꯤ ꯑꯥ ꯇꯨꯔꯦꯟꯒꯤ ꯃꯇꯥꯏ ꯍꯥꯏꯒꯦꯔꯣ ꯏꯝꯐꯥꯜ ꯏꯝꯐꯥꯜ ꯏꯝꯐꯥꯜꯗꯒꯤ ꯂꯥꯛꯑꯒꯦ ꯔꯥꯏꯁꯥꯏꯗ ꯂꯩꯕ ꯈꯨꯟꯗꯣ
ꯏꯟꯑꯣꯗꯤꯕꯜ
ꯅꯣꯏꯗꯤ ꯀꯩ꯫
ꯍꯥꯥ
ꯅꯣꯏꯗꯤ ꯀꯩꯗꯧꯔ ꯂꯩꯔꯣ
ꯑꯩ ꯉꯁꯤ ꯀꯩꯅꯣ ꯊꯕꯛ ꯌꯥꯝ
ꯑꯣ ꯑꯣ
ꯉꯁꯤꯅ ꯁꯤꯝꯄ꯭ꯔꯨꯞꯇ ꯊꯕꯛ ꯑꯃꯒꯤ ꯆꯠꯊꯣꯛꯄ
ꯑꯣ꯫
ꯇꯥꯕ꯭ꯔꯣ꯫
ꯎꯝ ꯇꯥꯌꯦ꯫
ꯑꯣ ꯅꯪꯗꯤ ꯀꯃꯥꯏ ꯀꯃꯥꯏ ꯇꯧꯔꯤꯒꯦ꯫ ꯀ꯭ꯂꯥꯁ ꯀꯩꯀꯩꯅꯣꯒꯨꯝꯕ ꯍꯣꯠꯅꯖꯕꯨ ꯁꯀꯨꯜ ꯆ
ꯑꯥ
ꯈꯅꯥꯗꯦ ꯑꯗꯨ ꯌꯨꯝꯗ ꯂꯩꯕꯅꯦ
ꯑꯦ ꯁꯤꯗꯤ ꯂꯩꯕ ꯅꯨꯡꯛꯥꯏꯔꯣꯏꯕ
ꯌꯨꯝ ꯁꯪꯉꯒ ꯂꯩꯕꯅꯦꯍ
ꯃꯥꯗꯤ ꯀꯃꯥꯏ ꯀꯃꯥꯏ ꯇꯧꯔꯤ
ꯅꯨꯡꯉꯥꯏꯔꯤ ꯃꯣꯏꯁꯨ꯫
ꯅꯣꯏ ꯃꯤ ꯌꯥꯝꯕ ꯃꯥꯜꯂꯦꯀꯣ꯫
ꯑꯣ ꯃꯤ ꯈꯔ ꯌꯥꯝꯃꯦ ꯃꯤ ꯑꯃꯅꯤ ꯑꯩ ꯃꯅꯥꯛꯇ ꯂꯩꯕ꯫
ꯑꯥ꯫
ꯍꯧꯖꯤꯛꯄꯨꯗꯤ ꯇꯦ ꯆꯥꯗꯤ ꯆꯥꯔꯕ꯭ꯔꯣ ꯆꯥꯗ꯭ꯔꯤꯕꯣ
ꯍꯧꯖꯤꯛ ꯀꯔꯤ ꯏꯖꯥꯡꯅꯣ꯫
ꯅꯨꯡꯗꯥꯡꯒꯤ ꯆꯥꯛ ꯅꯨꯡꯗꯥꯡꯒꯤ ꯆꯥꯛ ꯑꯦ ꯉꯜꯃꯟꯗ꯭ꯔꯣ ꯍꯧꯖꯤꯛꯇꯤ ꯆꯥꯗ꯭ꯔꯤꯗ ꯊꯣꯡꯉꯒ ꯂꯩ ꯑꯦ ꯑꯩꯈꯣꯏꯗꯤ꯫ ꯊꯦꯡꯅ ꯆꯥꯏꯗ꯫
ꯊꯣꯡꯕꯗꯤ ꯍꯧꯔꯕ꯭ꯔꯣ
ꯑ ꯏꯇꯩ ꯏꯃꯥꯅ ꯊꯣꯡꯉꯒ ꯂꯩꯌꯦ
ꯑꯣ ꯍꯟꯇꯩ ꯑꯃ ꯂꯩꯔꯕ꯭ꯔꯣ ꯅꯪꯒꯤ
ꯎꯝ ꯇꯃꯂꯌꯦ ꯗꯗꯥ ꯅꯨꯄꯤ ꯑ ꯀꯩꯅꯣ ꯂꯨꯍꯣꯡ ꯑ ꯅꯨꯄꯤ ꯑꯦ ꯅꯨꯄꯤ ꯄꯨꯔꯛꯄꯒꯤ ꯏꯇꯩꯃ ꯂꯩꯈ꯭ꯔꯦ
ꯍ ꯍ ꯍ
ꯅꯪꯗꯤ ꯀꯌꯥ ꯁꯨꯔꯕ꯭ꯔꯣ ꯅꯪꯗꯤ꯫
ꯑꯁ ꯑꯟ ꯆꯍꯤ ꯈꯛꯇ ꯍꯪꯉꯦꯍꯦ ꯍꯅꯨꯕꯤꯅꯦ ꯍꯅꯨꯕꯤ
ꯍꯅꯨꯕꯤ ꯑꯣꯏꯁꯨ ꯆꯍꯤ ꯀꯗꯤ ꯀꯥ ꯌꯥꯏꯌꯦ
ꯌꯦꯡꯈꯥꯏ ꯆꯍꯤ ꯌꯥꯡꯈꯩ꯫ ꯌꯥꯡꯈꯩꯅꯤ ꯀꯩꯅꯣ꯫
ꯐꯖꯕ ꯌꯥꯗ꯭ꯔꯦ ꯌꯥꯡꯈꯩ ꯑꯣꯏꯔꯗꯤ꯫
ꯌꯥꯡꯈꯩꯅꯦ ꯑꯩꯒꯤ ꯆꯍꯤ ꯌꯥꯡꯈꯩ ꯁꯨꯈ꯭ꯔꯦ꯫
ꯑꯗꯨꯗꯤ ꯏꯃꯥ ꯆꯞ ꯃꯥꯟꯅꯩ꯫ ꯎꯝ ꯏꯃꯥ ꯏꯃꯥ ꯏꯃꯥ ꯑ ꯌꯦꯡꯈꯥꯏ ꯈꯔꯥ ꯍꯦꯂꯦ꯫
ꯑꯗꯨ ꯅꯪꯒꯤ ꯏꯃꯥꯗꯣ ꯑꯩꯒ ꯑꯩꯈꯣꯏ ꯅꯍꯥꯟ ꯀꯩꯅꯣ ꯈꯔ ꯑꯉꯥꯡ ꯑꯣꯏꯔꯀꯥꯟꯗ ꯑꯗꯨꯝ ꯄꯨꯟꯕꯅꯦꯕꯀꯣ꯫ ꯅꯪꯒꯤ
ꯎꯝ ꯂꯩꯕ ꯌꯥꯗ꯭ꯔꯦꯍꯦ ꯁꯥꯃꯟꯕꯒꯤ꯫
ꯑꯣ
ꯅꯣꯡ ꯆꯨꯗ꯭ꯔꯣ
ꯅꯣꯡ ꯆꯨꯨꯔꯦ ꯍꯧꯖꯤꯛꯇꯤ꯫
ꯑꯣ
ꯅꯣꯏꯗꯣ ꯅꯣꯡ ꯆꯨꯨꯔꯣ
ꯆꯨꯗꯦꯗꯥ ꯍ ꯑꯩ ꯕꯤꯁꯦꯝꯄꯨꯔꯗ ꯂꯩꯔꯦ ꯒꯥꯔꯤ ꯁꯦꯝꯅꯤꯡꯉꯥꯏ ꯂꯥꯛꯕ
ꯑꯣ ꯑꯣ
ꯈꯥꯑꯣꯄꯨꯝꯗꯒꯤ
ꯅꯨꯡꯉꯥꯏꯕ꯭ꯔꯣ ꯑꯗꯣ ꯅꯪꯒꯤ ꯈꯨꯟꯗ ꯂꯩꯕ꯭ꯔꯥ ꯀꯥꯏ ꯀꯥꯏꯗ ꯂꯩꯕ꯭ꯔꯣ ꯍꯧꯖꯤꯛꯀꯥꯟꯗꯤ꯫
ꯑꯩ ꯅꯍꯥꯟꯃꯨꯛ ꯀꯩꯅꯣ ꯇꯧꯕ ꯑꯦꯛꯁꯤꯗꯦꯟ ꯃꯆꯥ ꯑꯃ ꯇꯀꯣ꯫ ꯑꯗꯨꯗꯤ ꯑꯩ ꯍꯣꯁꯄꯤꯇꯥꯂꯥꯏꯁ ꯇꯧꯔ ꯑꯦ ꯍꯣꯁꯄꯤꯇꯥꯜꯗ ꯂꯩꯔꯒ ꯈꯨꯟꯗ ꯑꯃꯨꯛ
ꯒꯥꯔꯤ ꯀꯟꯅ ꯊꯧꯕꯔꯣ?
ꯇꯞꯅ ꯊꯧꯔꯨꯔꯗꯤ ꯇꯧꯔꯅꯦ ꯀꯟꯅ ꯊꯧꯕꯒꯤ꯫ ꯏꯅꯦ꯫
ꯑꯗꯨꯗꯤ ꯑꯗꯨꯗꯤ ꯅꯪꯒꯤ ꯃꯔꯜ ꯅꯠꯇ꯭ꯔꯣ ꯅꯊꯟꯅ ꯅꯪꯕꯨ ꯁꯣꯍꯜꯒ
ꯆꯨꯝꯃꯦ ꯆꯨꯝꯃꯦ
ꯌꯥꯗꯦ ꯑꯗꯨꯗꯤ꯫
ꯅꯨꯄꯥ ꯑꯣꯏꯕꯤꯅꯀꯣ ꯄꯥꯈꯪ ꯑꯣꯏꯕꯅ ꯈꯔ ꯈꯔꯁꯨ ꯉꯧꯁꯤꯟꯅꯕ ꯍꯥꯏꯇꯥꯔꯦ꯫
ꯃꯊꯪꯗꯗꯤ ꯉꯥꯎꯁꯤꯟꯅꯒꯅꯨꯗ
ꯃꯦ ꯇꯥꯟꯅ ꯌꯥꯗ꯭ꯔꯦ꯫ ꯉꯥꯎꯁꯤꯟꯅꯕ ꯃꯇꯝꯗꯤ ꯅꯠꯇꯔꯦ꯫ ꯑꯉꯥꯡꯕꯨꯗꯤ ꯑꯉꯥꯡꯉꯦꯍꯦ ꯑꯗꯨꯕꯨ ꯑꯗꯨꯕꯨ ꯒꯌ꯭ꯥꯟ ꯗꯤ ꯌꯝ ꯇꯥꯕꯥ ꯌꯥꯕꯅꯤ ꯑꯗꯨꯒ ꯑꯩꯅ ꯒ꯭ꯌꯥꯟ ꯇꯥꯗꯕ ꯍꯥꯏꯇꯥꯔꯦ
ꯌꯥꯗꯦ ꯍꯧꯖꯤꯛ ꯍꯧꯖꯤꯛ ꯒ꯭ꯌꯥꯟ ꯇꯥꯗꯕꯒꯤ ꯍꯥꯏꯔꯁꯦ ꯃꯊꯪꯗ ꯒꯌ꯭ꯥꯟ ꯇꯅꯕ ꯇꯥꯎꯑꯣ꯫
ꯍꯣꯠꯅꯥꯔꯤ ꯫
ꯑꯗꯨꯁꯨ ꯃꯩ ꯃꯥꯏ ꯄꯥꯛꯄ ꯑꯣꯏꯕ ꯑꯣꯏꯌꯣ꯫
ꯎꯝ ꯍꯣꯏ ꯍꯣꯏ
ꯀꯔꯝ ꯀꯥꯟꯗ ꯌꯨꯝꯗ ꯆꯠꯀꯦꯔꯥ ꯑꯗꯨꯝ ꯂꯩꯒꯦꯔꯥ ꯉꯁꯤꯗꯤ꯫
ꯑꯩ ꯍꯌꯦꯡ ꯍꯌꯦꯡ ꯑꯃꯨꯛ ꯍꯟ ꯇꯥꯔꯦ ꯉꯁꯤꯗꯤ ꯊꯦꯡꯉꯅꯦꯕꯀꯣ ꯒꯥꯔꯤꯗꯨ ꯁꯦꯝꯕ ꯂꯣꯏ ꯁꯦꯝꯕ ꯂꯣꯏꯗꯔꯤꯕ꯭ꯔꯥ
ꯑꯣ ꯅꯣꯏ ꯑꯥ ꯅꯣꯏ ꯑꯣ ꯅꯣꯏ ꯈꯨꯟꯒꯤ ꯑ ꯅꯣꯏ ꯈꯨꯟ ꯆꯠꯄꯗꯣ ꯑꯗꯨ ꯄꯨꯡ ꯀꯌꯥ ꯆꯪꯕ꯭ꯔꯥ
ꯒꯥꯔꯤ ꯃꯆꯥꯗꯗꯤ ꯄꯨꯡ ꯑꯃꯥꯒ ꯃꯈꯥꯏꯒꯨꯝꯕ ꯑꯗꯨꯒ ꯒꯥꯔꯤ ꯑꯆꯧꯕꯗꯨꯅ ꯄꯨꯡ ꯑꯅꯤꯒꯨꯝꯕ ꯏꯝꯐꯥꯜꯗꯒꯤ ꯈꯧꯄꯨꯝ ꯐꯥꯎꯕ
ꯑꯣ ꯑꯩꯈꯣꯏꯁꯨ ꯆꯞ ꯃꯥꯟꯅꯩꯍꯦ ꯑꯩꯈꯣꯏꯁꯨ ꯄꯨꯡ ꯑꯅꯤꯒꯨꯝꯕ ꯆꯠꯂꯦ
ꯑꯩꯈꯣꯏꯅ ꯊꯧꯔꯗꯤ ꯒꯥꯔꯤ ꯃꯆꯥꯗꯤ ꯄꯨꯡ ꯑꯃꯥ ꯃꯈꯥꯏꯒꯨꯝꯕ ꯑꯗꯨꯒ ꯑꯇꯣꯞꯄꯗꯤ ꯈꯪꯗꯦ
ꯀꯤꯍꯦ ꯅꯪꯅ ꯊꯧꯔꯒ ꯐꯝꯂꯒ ꯆꯠꯀꯗꯕꯁꯦ ꯀꯤꯍꯦ
ꯀꯩꯁꯨ ꯇꯧꯔꯣꯏꯗ
ꯑꯦꯛꯁꯤꯗꯦꯟꯁꯨ ꯊꯣꯛꯑꯦ ꯍꯥꯏꯌꯦ ꯑꯗꯨꯒ ꯀꯤꯕꯨ ꯀꯤꯌꯦꯗ
ꯍꯣꯏ ꯁꯣꯏꯕ ꯍꯥꯏꯕꯁꯤꯗꯤ
ꯇꯝꯕ ꯉꯝꯗꯦ ꯍꯥꯏꯕ꯭ꯔꯣ
ꯍꯣꯏ ꯁꯣꯏꯕ ꯍꯥꯏꯕꯗꯤ ꯇꯝꯕ ꯉꯝꯗꯦꯅ ꯑꯗꯨ ꯅꯨꯡꯇꯤ ꯊꯣꯛꯄ ꯅꯠꯇꯦ ꯑꯦꯛꯁꯤꯗꯦꯟ ꯍꯥꯏꯁꯦ
ꯑꯗꯨ ꯑꯣꯏꯔꯁꯨ ꯈꯔ ꯆꯦꯛꯁꯤꯟꯅ ꯆꯦꯛꯁꯤꯟ ꯆꯦꯛꯁꯤꯟꯂꯨ ꯍꯥꯏꯕ
ꯍꯣꯏꯅꯦ ꯍꯣꯏꯅꯦ
ꯎꯝ ꯅꯣꯏ ꯈꯨꯨꯟꯗꯣ ꯍꯧꯖꯤꯛꯀꯥꯟꯗꯤ ꯂꯧꯗ ꯂꯣꯢ ꯀꯩꯅꯣ ꯂꯣꯏꯁꯤꯟ ꯂꯣꯢꯁꯤꯟꯅꯔꯝꯒꯅꯤꯀꯣ
ꯗ꯭ꯔꯤꯗ
ꯂꯣꯏꯁꯤꯟꯗ꯭ꯔꯤ ꯍꯥꯏꯕ
ꯂꯣꯏꯌꯦ ꯂꯣꯏꯌꯦ ꯂꯣꯏꯁꯤꯜꯂꯦ ꯂꯣꯏꯁꯤꯜꯂꯦ
ꯑꯣ
ꯀꯨꯏꯔꯦ ꯀꯨꯏꯈ꯭ꯔꯦ
ꯑꯦ
ꯅꯣꯏꯔꯣꯝꯗꯗꯤ
ꯑꯩꯈꯣꯏꯔꯣꯝꯅ ꯍꯧꯖꯤꯛꯀꯥꯟ ꯑꯗꯨꯝ ꯍꯧꯔꯒ ꯂꯩꯗ ꯑꯩꯈꯣꯏꯔꯣꯝꯗꯗꯤ ꯈꯔ ꯊꯦꯡꯕꯅꯤ ꯅꯣꯏꯉꯣꯟꯗꯒꯤ
ꯑꯣ ꯅꯣꯏꯒꯤꯁꯨ ꯂꯧ ꯂꯩꯕ꯭ꯔꯥ
ꯑꯩꯈꯣꯏꯒꯤꯗꯤ ꯂꯣꯏꯈ꯭ꯔꯦ ꯑꯩꯈꯣꯏꯒꯤꯗꯣ ꯀꯩꯅꯣ ꯑꯥ ꯄꯝꯐꯦꯟ ꯇꯧꯔꯀꯣ
ꯑꯣ ꯑꯣ ꯒ꯭ꯌꯥꯟ ꯇꯥꯔꯦ ꯒ꯭ꯌꯥꯟ ꯇꯥꯔꯦ
ꯎꯝ ꯒ꯭ꯌꯥꯟ ꯇꯥꯒꯗꯧꯕꯅꯤ
ꯆꯥꯎꯕ꯭ꯔꯣ ꯅꯠꯇ꯭ꯔꯒ ꯀꯃꯥꯏ ꯇꯧꯕ꯭ꯔꯣ ꯅꯣꯢ ꯂꯧꯗꯣ
ꯈꯪꯗꯦꯗ ꯆꯥꯎ ꯌꯥꯝ ꯆꯥꯎꯕ ꯁꯨ ꯅꯠꯇꯦ ꯄꯤꯛ ꯆꯠꯂꯦ ꯑꯗꯨꯕꯨ ꯑꯩꯗꯤ ꯈꯪꯗꯦ ꯃꯤ ꯑꯇꯣꯞꯄ ꯍꯣꯢ ꯂꯧꯗꯣ ꯆꯥꯎꯋꯦ ꯍꯥꯏꯔꯁꯨ ꯈꯪꯗꯦ ꯑꯗꯨꯝ ꯌꯥꯝ ꯄꯤꯛꯄꯁꯨ ꯇꯦ ꯑꯗꯨ ꯌꯥꯝ ꯆꯥꯎꯕꯁꯨ ꯅꯠꯇꯦ
ꯑꯩ ꯏꯃꯨꯡ ꯃꯅꯨꯡꯗꯤ ꯀꯌꯥꯅꯣ ꯃꯃꯥ ꯕꯕꯥ
ꯑꯩꯈꯣꯏ ꯏꯃꯥ ꯏꯄꯥ ꯃꯤ ꯂꯣꯏꯅ ꯍꯧꯖꯤꯛꯇꯤ ꯗꯗꯥꯒꯤ ꯅꯨꯄꯤ ꯁꯨ ꯂꯥꯛꯂꯕꯅꯤꯅ ꯎꯝ ꯇꯔꯦꯠ ꯑꯣꯏꯔꯝꯃꯅꯤ ꯅꯍꯥꯟꯗꯤ ꯇꯔꯨꯛ ꯂꯩꯕꯅꯦꯕꯀꯣ
ꯅꯨꯄꯥ ꯀꯌꯥꯔꯣ
ꯑꯉꯥꯡꯗꯣ ꯃꯔꯤ ꯃꯔꯤꯅꯦ ꯅꯨꯄꯤ ꯑꯃ ꯅꯨꯄꯥ ꯑꯍꯨꯝ ꯑꯎ ꯇꯥꯏꯌꯦ ꯅꯨꯄꯤ ꯑꯃ ꯑꯗꯨꯒ ꯅꯨꯄꯥ ꯑꯍꯨꯝ
ꯍꯜꯂꯣ
ꯇꯌꯦ ꯅꯪꯒꯤ ꯇꯥꯗꯕ꯭ꯔꯣ ꯑꯩꯒꯤꯗꯤ ꯇꯥꯏꯌꯦ ꯍꯜꯂꯣ